ꯑꯣ
ꯎꯝ ꯍꯨꯖꯤꯛꯀꯤꯗꯨꯔ ꯍꯥꯥ
ꯍꯣꯏ ꯍꯣꯏ ꯇꯥꯏꯌꯦ ꯆꯥꯛ ꯆꯥꯔꯕꯣ
ꯆꯥꯛ ꯆꯥꯔꯦ ꯍꯣꯏ ꯁꯟ ꯌꯦꯡꯕ ꯆꯠꯂꯒ ꯑꯃꯨꯛ ꯍꯜꯂꯑꯦ ꯅꯣꯡ ꯆꯨꯗ꯭ꯔꯣ
ꯅꯣꯡ ꯆꯨꯌꯦ ꯑꯈꯣꯏꯗꯁꯨ
ꯎꯝ ꯊꯕꯛ ꯆꯠꯊꯣꯛꯄ ꯌꯥꯗ꯭ꯔꯦꯅꯦ ꯇꯨꯝꯕ ꯇꯥꯔꯦꯅꯦ
ꯍꯣꯏ ꯇꯨꯝꯔꯅꯤ ꯑꯈꯣꯏꯁꯨ ꯇꯨꯝꯔꯅꯤ ꯍꯣ ꯍꯣꯔꯦꯟ ꯅꯣꯡ ꯇꯥꯗ ꯅꯣꯡ ꯇꯥꯗ꯭ꯔꯤ ꯀꯥꯟꯗ ꯊꯕꯛ ꯇꯧꯌꯦ ꯍꯧꯖꯤꯛ ꯃꯨꯛ ꯇꯨꯝꯒꯗꯕꯅꯦ
ꯎꯝ ꯎꯝ ꯋꯦꯗꯔꯗꯤ ꯑꯩ ꯂꯧꯕꯨꯛ ꯑꯁ ꯍꯟꯒ꯭ꯔꯦ ꯑꯩ ꯌꯦꯡꯔꯒ ꯑꯃꯨꯛ ꯍꯜꯂꯛꯑꯦ
ꯑꯣ ꯑꯣ ꯑꯣ ꯅꯣꯏꯒꯤ ꯁꯟꯁꯤꯡꯖꯦ ꯈꯔ ꯊꯠ ꯅꯣꯏꯒꯤ ꯁꯟꯁꯤ ꯈꯔ ꯁꯥꯊꯤꯗꯤ ꯁꯥꯊꯤꯕ ꯃꯥꯟꯂꯦꯗꯥ
ꯌꯦꯡꯗ꯭ꯔꯗꯤ ꯌꯥꯗ꯭ꯔꯦꯅꯦ ꯃꯣꯏꯁꯨ ꯆꯥꯗ꯭ꯔꯕꯗꯤ ꯌꯥꯗ꯭ꯔꯕꯅꯤꯅ
ꯑꯈꯣꯏꯒꯤꯗꯤ ꯑꯈꯣꯏ ꯈꯣꯏꯅꯗꯤꯒꯣ ꯑꯗꯨꯃꯥꯏꯅ ꯇꯧꯔꯗꯤ ꯑꯗꯨꯝ ꯃꯤꯅ ꯍꯥꯠꯈ꯭ꯔꯅꯤ ꯍꯦ
ꯎꯝ ꯊꯧꯔꯤ ꯄꯨꯜꯂꯒ ꯆꯠꯒꯅꯤ ꯊꯥꯗꯣꯛꯄ ꯌꯥꯗꯦꯅꯦ
ꯊꯧꯔꯤ ꯄꯨꯜꯂꯒ ꯀꯩꯅꯣ ꯃꯣꯏꯒꯤ ꯑꯃꯥꯗ ꯐꯖꯅ ꯄꯨꯟꯈ꯭ꯔꯗꯤ ꯊꯣꯔꯣꯏꯅ ꯃꯣꯏ ꯃꯥ ꯑꯗꯨꯃꯥꯏꯅ ꯇꯧꯗꯕꯤꯗ ꯐ꯭ꯔꯤꯗ ꯊꯥꯕꯗꯣ ꯗꯨꯃꯥꯏꯅꯅꯦ
ꯎꯝ ꯑꯗꯨꯃꯥꯏꯅ ꯇꯧꯕꯅꯦ ꯅꯠꯇ꯭ꯔꯗꯤ ꯁꯤꯒꯅꯤꯍꯦ
ꯍꯣꯏ ꯍꯣꯏ ꯑꯗꯨꯃꯥꯏꯅ ꯇꯧꯗ꯭ꯔꯗꯤ ꯂꯧ ꯂꯧ ꯑꯗꯨꯃꯥꯏ ꯆꯥꯊꯣꯛ ꯍꯥꯏꯗꯤ ꯀꯃꯥꯏꯟ ꯇꯧꯅꯤ ꯅꯠꯇ꯭ꯔꯥ
ꯎꯝ ꯎꯝ ꯍꯧꯖꯤꯛꯀꯤ ꯁꯤꯖꯟꯁꯤꯗꯤ ꯐꯖꯅ ꯄꯨꯟꯗꯧꯅꯦ
ꯍꯣꯏ ꯍꯣꯏ ꯂꯧ ꯂꯧ ꯍꯧꯕ ꯃꯇꯝꯅꯤꯅꯀꯣ
ꯎꯝ
ꯑ ꯅꯪ ꯀꯔꯤ ꯃꯊꯦꯜ ꯆꯥꯔꯒꯦ ꯉꯁꯤꯗꯤ
ꯉꯁꯤꯁꯦ ꯁꯧꯒ꯭ꯔꯤꯒ ꯀꯩ ꯀꯩꯅꯣ ꯌꯥꯝ ꯇꯧꯋꯤꯅꯦ ꯍꯦ ꯁꯧꯒ꯭ꯔꯤꯖꯨ ꯌꯥꯎꯌꯦ ꯀꯥꯡꯉꯧꯖꯨ ꯌꯥꯎꯌꯦ ꯍꯥꯥ
ꯅꯣꯡ ꯀꯟꯅ ꯇꯥꯕ꯭ꯔꯣ ꯍꯧꯖꯤꯛꯗꯣ
ꯍꯧꯖꯤꯛ ꯀꯟꯅꯗꯤ ꯇꯥꯗꯦ ꯑꯗꯨꯕꯨ ꯑꯅꯛ ꯅꯛꯄꯗꯤ ꯀꯟꯅ ꯇꯥꯔꯛꯑꯦ
ꯂꯦꯞꯇꯤ ꯂꯦꯞꯇꯕ ꯑꯗꯨꯝ ꯈꯤꯇꯪ ꯈꯤꯇꯪ ꯅꯟ ꯁꯇꯣꯞ ꯇꯧꯕ
ꯍꯣꯏ ꯑꯈꯣꯏꯒꯁꯨ ꯃꯥꯟꯅꯩꯌꯦ ꯑꯈꯣꯏꯁꯦ ꯍꯧꯖꯤꯛ ꯑꯩꯈꯣꯏꯅ ꯂꯩꯕꯗꯁꯨ ꯑꯗꯨꯃꯥꯏꯅ ꯇꯧꯔ ꯂꯩꯌꯦꯅꯦ
ꯎ ꯍꯨ ꯍꯨꯝ
ꯑꯗꯨꯒꯤ ꯊꯕꯛ ꯆꯠꯄ ꯆꯠꯇꯕ ꯌꯥꯗꯕꯒꯤ ꯑꯗꯨꯝ ꯆꯥꯔꯒ ꯇꯨꯝꯔ ꯂꯩꯍꯦ ꯑꯩꯈꯣꯏꯖꯨ
ꯎꯝ ꯂꯧ ꯆꯠꯀꯦ ꯇꯧꯕꯅꯦ ꯅꯣꯡ ꯆꯨꯕꯒꯤ ꯆꯠꯇ꯭ꯔꯦ ꯉꯁꯤ ꯑꯗꯨꯒꯤ
ꯍꯣꯢ ꯑꯗꯨꯅ ꯐꯩ ꯅꯣꯡ ꯇꯥꯔꯗꯤ ꯌꯥꯗꯦꯅꯥ ꯒꯣ
ꯎꯝ ꯎꯝ ꯈꯔ ꯐ꯭ꯔꯤ ꯑꯣꯏꯕ ꯍꯧꯖꯤꯛ ꯅꯠꯇ꯭ꯔꯗꯤ ꯅꯨꯡꯗꯥꯡ ꯈꯛꯇꯅꯤꯗꯥ ꯑꯩꯈꯣꯏꯗꯤ ꯐ꯭ꯔꯤ ꯂꯩꯕ
ꯑꯗꯣ ꯅꯪ ꯅꯪ ꯅꯊꯟꯇ ꯑꯗꯨꯝ ꯆꯠꯄ꯭ꯔꯥ ꯆꯠꯂꯗꯤ ꯅꯣꯏ ꯃꯔꯨꯞ ꯈꯩꯒ ꯆꯠꯄ꯭ꯔꯥ ꯌꯨꯝ ꯅꯣꯏꯒꯤ ꯌꯨꯝ ꯌꯨꯝ ꯑꯩꯈꯣꯏ ꯌꯨꯝꯒꯤ ꯃꯤꯒ ꯆꯠꯄ꯭ꯔꯥ ꯀꯃꯥꯏ ꯇꯧꯕ꯭ꯔꯥ
ꯍꯧꯖꯤꯛꯔꯣ
ꯍꯣꯏ ꯑꯗꯨ ꯅꯍꯥꯟꯁꯨ ꯍꯧꯖꯤꯛꯁꯨ ꯉꯁꯤꯁꯨ
ꯅꯍꯥꯟꯗꯤ ꯉꯔꯥꯡꯗꯨꯗꯤ ꯅꯪ ꯇꯧꯔꯛꯄꯗꯣ ꯅꯪ ꯅꯪꯅꯤꯀꯣ ꯉꯁꯥꯏ ꯋꯥꯆꯦꯞꯇ ꯇꯧꯔꯛꯄ ꯅꯠꯇ꯭ꯔꯣ
ꯍꯣꯏ ꯍꯣꯏ ꯍꯣꯏ
ꯎꯝ ꯑꯗꯨꯗꯤ ꯃꯤ ꯌꯥꯝ ꯆꯠꯂꯦ ꯍꯧꯖꯤꯛꯇꯤ ꯑꯩ ꯏꯊꯟꯇ ꯆꯠꯂꯦ
ꯍꯣ ꯃꯤꯁꯨ ꯍꯣꯏ ꯑꯗꯨ ꯃꯤ ꯌꯥꯝꯃꯗꯤ ꯊꯕꯛ ꯆꯠꯄꯁꯨ ꯈꯔ ꯅꯨꯡꯉꯥꯏꯌꯦꯅ
ꯎꯝ
ꯍꯦꯖꯣ
ꯃꯤ ꯌꯥꯝꯗꯤ ꯈꯔ ꯅꯨꯡꯉꯥꯏ ꯍꯣꯏ ꯋꯥ ꯋꯥꯔꯁꯨ ꯃꯤ ꯈꯔ ꯌꯥꯝ ꯂꯩꯔꯗꯤ ꯈꯤꯇꯪ ꯋꯥꯕꯗꯨ ꯅꯨꯡꯉꯥꯏꯌꯦꯕ
ꯍꯣꯏ ꯑꯗꯨꯅꯤ ꯃꯤ ꯈꯔ ꯌꯥꯝꯕꯗꯤ ꯅꯨꯡꯉꯥꯏꯕꯅꯤꯍꯦ ꯆꯥꯃꯤꯟꯅꯕ ꯊꯛꯃꯤꯟꯅꯕ ꯊꯕꯛ ꯇꯧꯃꯤꯟꯅꯕꯁꯨꯀꯣ
ꯎꯝ ꯎꯝ ꯎꯝ
ꯑꯗꯨ ꯅ ꯑꯗꯨꯗꯤ ꯏꯊꯟꯇ ꯑꯣꯏꯔꯗꯤ ꯍꯥ ꯅꯨꯡꯉꯥꯏꯇꯕ ꯃꯇꯝ ꯌꯧꯔ ꯌꯧꯔꯛꯑꯗꯤ ꯅꯨꯡꯉꯥꯏꯇꯦꯕ
ꯎꯝ
ꯅꯣꯏ ꯂꯧ ꯆꯠꯄꯗꯣ ꯑꯗꯣ ꯎꯝ ꯆꯥꯛ ꯏꯟꯁꯥꯡꯒꯨꯝꯕ ꯄꯨꯔ ꯆꯠꯅꯕ꯭ꯔꯥ ꯅꯠꯇ꯭ꯔꯗꯤ ꯌꯨꯝꯗꯒꯤ ꯑꯗꯨꯝ ꯆꯥꯔꯒ ꯆꯠꯄ꯭ꯔꯥ ꯀꯃꯥꯏꯟ ꯇꯧꯕ꯭ꯔꯥ
ꯆꯥꯔꯦ ꯑꯥ ꯑꯃꯨꯛ ꯄꯨꯒꯅꯤ ꯈꯤꯇꯪꯗꯤ
ꯍꯣꯏ
ꯂꯥꯞꯅꯤꯅꯀꯣ
ꯍꯣꯏ ꯍꯣꯏ
ꯌꯥꯝ ꯂꯥꯞꯅ ꯆꯠꯂꯦ ꯅꯛꯄꯗꯗꯤ ꯃꯐꯝ ꯅꯀꯣ ꯃꯣꯔꯣꯛ ꯀꯤ ꯆꯠꯅꯤꯗ ꯑꯇꯣꯞꯄꯒꯤ ꯅꯠꯇꯦꯗ
ꯍꯣꯏ ꯑꯈꯣꯏꯁꯨ ꯑꯈꯣꯏꯁꯨ ꯑꯈꯣꯏ ꯏꯄꯥ ꯏꯃꯥꯈꯣꯏꯅ ꯂꯩꯕ ꯑꯗꯨꯗ ꯆꯠꯂꯗꯤ ꯑꯗꯨꯝ ꯂꯧꯒꯨꯝꯕ ꯆꯠꯂꯗꯤꯀꯣ
ꯎꯝ
ꯆꯥꯛꯀꯨꯝꯕ ꯏꯟꯁꯥꯡꯒꯨꯝꯕ ꯄꯨꯔꯒ ꯆꯠꯀꯅꯤ ꯆꯠꯂꯒ ꯊꯕꯥꯛ ꯇꯧꯔꯒ ꯄꯨꯡ ꯕꯥꯔꯣ ꯑꯃ ꯑꯗꯨꯋꯥꯏ ꯇꯥꯕꯗꯗꯤ ꯑꯗꯨꯝ ꯆꯥꯛ ꯆꯥꯔꯅꯤ ꯑꯗꯣ ꯑꯃꯨꯛ ꯊꯕꯛ ꯇꯧꯒꯅꯤꯍꯦ
ꯎꯝ ꯑꯃꯔꯣꯝꯗ ꯅꯨꯡꯕꯨ ꯅꯨꯡꯉꯥꯏꯗ ꯌꯨꯝꯗ ꯂꯩꯕꯅ
ꯅꯨꯡꯉꯥꯏꯕꯅꯦ
ꯎꯝ
ꯅꯨꯡꯉꯥꯏꯕꯅꯦꯍꯦ ꯑꯈꯣꯏꯅ ꯇꯧꯕ ꯌꯥꯕ ꯈꯔ ꯇꯧꯔꯅꯤꯀꯣ
ꯎꯝ
ꯑꯗꯨ ꯑꯈꯣꯏꯅ ꯇꯧꯅꯤꯡꯗꯦ ꯍꯥꯏꯔꯗꯤ ꯑꯗꯨꯝ ꯌꯨꯝꯗꯁꯨ ꯑꯗꯨ ꯂꯩꯕ ꯌꯥꯔꯦ
ꯌꯥꯕ꯭ꯔꯥ ꯆꯥ ꯒꯨꯝꯕ ꯊꯛꯕꯤꯒꯨꯝꯕ ꯍꯧꯖꯤꯛ ꯊꯣꯛꯂꯛꯄ ꯍꯧꯈ꯭ꯔꯦ
ꯑꯗꯨꯅꯤꯅꯦ ꯅꯨꯡꯉꯥꯏꯔꯛꯄꯁꯦ
ꯊꯧꯕ ꯍꯧꯔꯦ
ꯍꯧꯔꯦ ꯖꯥꯛꯇꯤ ꯈꯔ ꯋꯥꯠꯂꯤꯗ
ꯆꯤꯡ ꯆꯤꯡꯒꯤ ꯊꯥꯕꯤꯗꯤ ꯍꯥꯎꯁꯨ ꯍꯥꯎꯕꯅꯦ
ꯍꯣꯏ ꯍꯣꯏ ꯇꯨ ꯆꯨꯖꯥꯛꯀꯨꯝꯕꯁꯨ ꯊꯥꯕ꯭ꯔꯥ ꯅꯣꯏꯗꯣ
ꯆꯨꯠ ꯑꯗꯣ ꯆꯥꯕ ꯌꯥꯔꯕ꯭ꯔꯣ ꯅꯠꯇ꯭ꯔꯗꯤ ꯋꯥꯠꯂꯤꯕ꯭ꯔꯣ ꯈ꯭ꯔꯥ
ꯇꯥꯕ꯭ꯔꯣ
ꯍꯣꯏ ꯍꯣꯏ ꯇꯥꯏꯌꯦ
ꯎꯝ ꯑꯗꯨ ꯊꯣꯛꯇ꯭ꯔꯤꯗ ꯈꯔ ꯈꯔꯕꯨꯗꯤ ꯊꯣꯛꯄ ꯍꯧꯔꯦ ꯉꯟꯅꯥ ꯆꯥꯕꯗꯨꯗꯤ ꯍꯥꯎꯇꯦ
ꯍꯣꯏ ꯑꯩꯈꯣꯏ ꯑꯩꯈꯣꯏꯒꯤꯗꯤ ꯑꯩꯈꯣꯏꯗꯤ ꯊꯥꯏꯌꯦꯕꯀꯣ
ꯎꯝ
ꯑꯩꯈꯣꯏꯅ ꯊꯥꯕꯗꯨꯗꯤ ꯍꯥꯏꯕ꯭ꯔꯤꯠꯒꯤ ꯍꯥꯏꯕ ꯇꯥꯔꯦ ꯑꯗꯨ ꯃꯤꯅ ꯍꯥꯏꯕꯗꯣ ꯍꯥꯏꯕ꯭ꯔꯤꯠ ꯍꯥꯏꯕ꯭ꯔꯤꯠ ꯍꯥꯏꯌꯦꯕ ꯑꯗꯨꯒꯤꯗꯤ ꯊꯥꯏꯌꯦ ꯑꯗꯨ ꯑꯗꯨꯝ ꯆꯥꯕꯁꯨ ꯍꯧꯔꯦ ꯅꯍꯥꯟꯗꯒꯤ ꯍꯧꯈ꯭ꯔꯦ ꯑꯈꯣꯏꯗꯤ
ꯎꯝ
ꯑꯗꯣ ꯃꯍꯥꯎ ꯂꯩꯗꯕ
ꯎꯝ ꯊꯦꯛ ꯊꯥꯔꯒ ꯊꯥ ꯑꯃ ꯑꯅꯤꯗ ꯆꯥꯕ ꯌꯥꯕꯗꯨꯗꯤ ꯍꯥꯎꯇꯦꯕ ꯊꯥ ꯑꯃ
ꯍꯣꯏ ꯑꯗꯨꯒꯨꯝꯕ ꯖꯥꯠꯇꯨ ꯖꯥꯠ ꯖꯥꯠꯇꯨꯅꯤ ꯍꯣꯏ
ꯃꯇꯝ ꯀꯨꯏꯅ ꯆꯪꯉꯒ ꯊꯣꯛꯂꯛꯄꯅꯦꯕ ꯃꯣꯏꯗꯤ
ꯍꯣꯏꯅꯦ ꯑꯗꯨꯒꯨꯝꯕꯗꯤ ꯑꯗꯨꯒꯨꯝꯕꯗꯤ ꯍꯥꯎꯕꯅꯦ
ꯎꯝ
ꯑꯗꯨꯒꯨꯝꯕ ꯑꯣꯏꯅ ꯆꯥꯒꯗꯧꯕꯅꯦꯍꯦ ꯀꯣ ꯑꯃꯗꯣ ꯑꯈꯣꯏꯅ ꯊꯥꯔꯒ ꯑꯥ ꯑꯥ ꯑꯥ ꯊꯥ ꯑꯃ ꯑꯅꯤꯗ ꯆꯥꯕꯗꯨꯗꯤ ꯑꯨ ꯌꯦꯟꯒꯨꯝꯕ ꯉꯥꯅꯨꯒꯨꯝꯕꯗꯕꯨ ꯄꯤꯖꯒꯗꯧꯅꯤꯗ ꯑꯁꯦꯡꯕꯗꯤ
ꯍꯥ ꯍꯥꯍꯣ ꯍꯥꯍꯥꯃꯤꯒꯤ ꯅꯠꯇꯦꯕꯍꯥꯍꯥ
ꯍꯣꯏ ꯑꯗꯣ ꯌꯦꯟꯒꯨꯝꯕ ꯉꯥꯅꯨꯒꯨꯝꯕꯗꯤ ꯆꯥꯁꯨ ꯆꯥꯅꯤꯡꯉꯤꯅ ꯑꯗꯨꯒꯨꯝꯕ
ꯎꯝ ꯃꯣꯏꯗꯤ ꯑꯄꯤꯕ ꯃꯈꯩ ꯌꯥꯕꯅꯤꯗ
ꯍꯣꯏ ꯉꯥꯅꯨ ꯈꯣꯏꯗꯤꯀꯣ
ꯎꯝ
ꯂꯥꯎꯕꯅꯤꯅ ꯑꯗꯨꯝ ꯆꯌꯤꯡꯕꯗꯨꯁꯨ ꯆꯥꯛ ꯑꯣꯏꯔꯁꯨ ꯆꯨꯖꯥꯛ ꯑꯣꯏꯔꯁꯨ ꯆꯥꯕ ꯌꯥꯕꯨ ꯌꯥꯔꯗꯤ ꯑꯗꯨꯝ ꯆꯥꯕꯅꯦ ꯅꯣꯏ ꯀꯩꯅꯣ ꯂꯩꯕ꯭ꯔꯥ ꯅꯣꯏꯒꯤꯁꯨ
ꯍꯥꯥ
ꯅꯣꯏ ꯅꯣꯏꯒꯤꯁꯨ ꯉꯥꯅꯨꯒꯨꯝꯕ ꯌꯦꯟꯒꯨꯝꯕ ꯂꯣꯏꯕ꯭ꯔꯥ ꯅꯣꯏꯁꯨ
ꯂꯣꯏꯌꯦ ꯑꯗꯨꯕꯨ ꯀꯔꯤ ꯍꯥꯏꯒꯗ꯭ꯔꯥ ꯃꯤ ꯂꯩꯀꯥꯏꯗꯣ ꯌꯥꯝ ꯅꯛꯃꯜꯂꯗꯤꯀꯣ ꯊꯝꯃꯦ ꯑꯣ ꯑꯗꯨ ꯑꯁꯤ ꯂꯣꯏꯕꯁꯦ ꯌꯥꯝ ꯊꯣꯛꯇꯦꯕ
ꯍꯣꯏ ꯍꯣꯏ
ꯂꯩꯀꯥꯢꯗꯒꯤ ꯈꯔ ꯌꯥꯝ ꯂꯥꯞꯅ ꯆꯠꯂꯗꯤꯀꯣ ꯂꯣꯢꯕ ꯅꯨꯡꯉꯥꯢꯕꯅꯦ
ꯃꯥꯅꯦ ꯃꯥꯅꯦ ꯃꯥꯅꯦ
ꯑꯗꯨꯒꯤ ꯅꯍꯥꯟꯗꯣ ꯑꯩꯈꯣꯢꯗꯣ ꯍꯥꯝꯃꯦꯡ ꯂꯣꯢꯌꯦꯕꯀꯣ
ꯑ
ꯑꯗꯨ ꯂꯦꯀꯥꯢꯒꯤ ꯂꯦꯀꯥꯢꯗꯨ ꯃꯤ ꯌꯥꯝ ꯅꯛꯄꯒꯤ ꯑ ꯂꯣꯢꯕ ꯌꯥꯗ꯭ꯔꯦ ꯗꯨꯝ ꯌꯣꯟꯈ꯭ꯔꯣ ꯌꯣꯟꯒ꯭ꯔꯣ ꯍꯥꯢꯕ ꯑꯗꯨꯝ ꯋꯥ ꯉꯥꯡꯅ ꯂꯩꯕꯒꯤ ꯑꯌꯥꯝꯕꯗ ꯌꯣꯟꯈ꯭ꯔꯦ ꯑꯃꯈꯇ ꯉꯥꯢꯔꯦ ꯑꯈꯣꯢꯒꯤꯁꯨ
ꯎꯝ
ꯂꯦꯀꯥꯢꯗꯨ ꯅꯛ ꯅꯛꯃꯟꯗꯅ ꯀꯔꯤꯁꯨ ꯇꯧꯕ ꯌꯥꯗ꯭ꯔꯦꯕ ꯅꯠꯇ꯭ꯔꯣ
ꯎꯝ
ꯍꯥ ꯂꯥꯞ ꯂꯥꯞꯅ ꯂꯩꯔꯗꯤ ꯃꯤ ꯑꯃ ꯑꯃꯖꯨ ꯅꯨꯡꯉꯥꯢꯒꯗꯧꯕ
ꯈꯔ ꯂꯥꯞꯅ ꯄꯥꯟꯕ ꯀꯥꯡꯕꯨꯗꯤꯀꯣ ꯑꯁ ꯆꯥꯛꯐꯥꯎ ꯄꯤꯕ ꯉꯝꯗ꯭ꯔꯦꯅꯦ ꯃꯣꯢ ꯌꯥꯝꯃꯟꯕꯒꯤꯀꯣ
ꯍꯣꯢ ꯍꯣꯢ ꯑꯗꯨꯃꯥꯢꯟ ꯇꯧꯒꯗꯧꯕꯅꯤꯅꯦ
ꯆꯥꯛꯄꯥꯎ ꯄꯤꯕ ꯉꯝꯗ꯭ꯔꯦꯕ ꯃꯣꯢꯗꯣ
ꯍꯣꯢ ꯑꯗꯨ ꯂꯣꯢꯕꯨ ꯂꯣꯢꯒꯦ ꯍꯥꯢꯔꯗꯤ ꯈꯔ ꯌꯥꯝ ꯂꯣꯢꯕꯅꯖꯨ ꯐꯩꯌꯦ ꯅꯠ ꯅꯠꯇꯕꯤꯗ ꯑꯃ ꯑꯅꯤꯕꯨꯗꯤ ꯈꯣꯢꯅꯦ ꯑꯗꯨꯝ ꯌꯦꯡꯁꯤꯟꯕꯖꯨ ꯑꯈꯣꯢꯒꯤ ꯃꯇꯝ ꯃꯥꯡꯍꯜꯂꯦ ꯅꯠꯗ꯭ꯔꯣ
ꯑꯧ ꯃꯥꯟꯅꯦ ꯍꯣꯢ
ꯑꯗꯨ ꯃꯣꯢ ꯌꯦꯡꯗꯕ ꯃꯣꯢ ꯐꯖꯅ ꯌꯦꯡꯗ꯭ꯔꯗꯤ ꯑꯃꯨꯛ ꯌꯥꯗꯕ ꯑꯁ
ꯎꯝ ꯎꯝ ꯂꯩꯗ ꯀꯥꯡꯕꯨ ꯈꯔ ꯑꯁꯤ ꯑꯁꯤꯃꯨ ꯁꯤꯃꯨꯛ ꯂꯩꯔꯦ ꯍꯥꯢꯕꯐꯥꯎ ꯈꯪꯗꯕꯀꯣ ꯌꯥꯝꯃꯟꯕꯒꯤ
ꯍꯣꯢ ꯍꯣꯢ
ꯃꯤꯅꯁ
ꯃꯤꯅ ꯁꯤ ꯆꯥꯈ꯭ꯔꯁꯨ ꯈꯪꯗ꯭ꯔꯦ ꯃꯣꯢ ꯃꯥꯅꯦ ꯌꯥꯝꯃꯜꯂꯗꯤꯀꯣ
ꯎꯝ
ꯎꯝ ꯐꯪꯗꯕꯅꯦ ꯃꯣꯢ ꯑꯈꯣꯢꯒꯤ ꯑꯈꯣꯢꯒꯤ ꯑꯈꯣꯢꯒꯤ ꯑꯪꯀꯜ ꯑꯃ ꯂꯩꯌꯦꯕꯀꯣ
ꯎꯝ
ꯃꯥꯢꯖꯨ ꯍꯥꯃꯦꯡ ꯌꯥꯝꯃꯦ
ꯎꯝ
ꯑꯗꯨ ꯁꯤꯔꯖꯨ ꯈꯪꯗꯕꯅꯦ ꯃꯥꯖꯨ ꯑꯝꯔꯥ ꯑꯝꯔꯥꯗꯤ
ꯎꯝ ꯈꯣꯢ ꯑꯪꯀꯜ ꯍꯣꯢꯖꯨ ꯁꯨꯃꯥꯢ ꯇꯧꯋꯦ ꯌꯦꯟꯗꯣ ꯌꯥꯝꯃꯟꯕꯒꯤꯀꯣ
ꯑꯣ ꯑꯣ
ꯇꯥꯢꯗ ꯃꯔꯨꯝ ꯀꯣꯛꯄ꯭ꯔꯒ ꯇꯥꯢꯗ ꯁꯤꯕ꯭ꯔ ꯀꯌꯥ ꯂꯩꯒꯦ ꯃꯄꯤ ꯀꯌꯥꯅꯣ ꯂꯥꯕ ꯀꯌꯥꯅꯣ ꯈꯪꯗ꯭ꯔꯦꯕ
ꯑꯗꯨꯅꯦ ꯌꯥꯝꯃꯜꯂꯖꯨ ꯀꯣꯛ ꯉꯥꯎꯒꯅꯦ
ꯎꯝ
ꯑꯗꯨ ꯌꯣꯛꯕꯨꯒꯦ ꯌꯧꯒꯦ ꯍꯥꯢꯔꯗꯤ ꯑꯗꯨꯃꯥꯢ ꯌꯣꯛꯔꯒ ꯌꯣꯟꯕꯅꯖꯨ ꯕꯥꯢꯀꯝ ꯄꯩꯁꯥꯗꯣ ꯈꯔ ꯂꯥꯛꯑꯗꯤ ꯂꯥꯛꯑꯦꯅꯥ
ꯎꯝ ꯇꯥꯡꯉꯦ ꯁꯤ ꯆꯤꯡꯒꯤꯗꯤꯀꯣ
ꯇꯥꯡꯕꯅꯤ ꯇꯥꯡꯕꯅꯤ ꯍꯣꯏ
ꯆꯤꯡꯗꯤ ꯂꯥꯕ ꯑꯃꯗ ꯎꯝ ꯂꯥꯕꯗꯤ ꯋꯥꯟ ꯀꯦ ꯃꯈꯥ ꯇꯥꯗ꯭ꯔꯦꯕꯀꯣ
ꯍꯣ ꯍꯣ ꯍꯣꯏ
ꯗꯨ ꯆꯥꯝꯃ ꯂꯩꯔꯗꯤ ꯌꯥꯔꯦꯅꯥ
ꯑꯍꯣꯏ ꯑꯗꯨꯅꯦ
ꯑꯗꯨ ꯆꯥꯝꯃ ꯂꯩꯔꯗꯤ ꯃꯐꯝ ꯑꯃꯗꯗꯤ ꯃꯦꯟꯁꯤꯟꯕ ꯌꯥꯔꯦꯕ
ꯁꯤꯖꯦ ꯑꯃꯈꯛꯇ ꯅꯠꯇꯦꯍꯦ
ꯍꯦꯍꯦꯍꯦ
ꯃꯉꯥ ꯑꯈꯣꯏꯒꯤꯗꯤ ꯌꯥꯝ ꯇꯧ ꯇꯧꯔꯣꯏꯗꯕꯅꯤ ꯃꯉꯥꯒꯨꯝꯕꯗꯤ ꯑꯗꯨꯝ ꯊꯕꯛ ꯂꯣꯏ ꯁꯤꯟꯒꯦ ꯇꯧꯋꯦꯅꯦ
ꯎꯝ ꯑꯗꯨ ꯇꯧꯕꯅ ꯐꯔꯅꯤ ꯈꯔ ꯂꯥꯞꯅ ꯄꯥꯜꯂꯒꯀꯣ
ꯍꯣꯏ ꯍꯣꯏ ꯈꯔ ꯂꯥꯞꯅ ꯌꯥꯝ ꯅꯛ ꯅꯛꯇꯕꯤꯗ ꯑꯗꯨꯝ ꯃꯤꯅ ꯈꯔ ꯂꯩꯗꯕ ꯃꯐꯝꯗ ꯈꯔ ꯖꯒꯥ ꯐꯖꯕ ꯌꯦꯡꯔꯀꯣ
ꯑꯥ
ꯑꯗꯨꯝ ꯇꯟꯗ꯭ꯔꯗꯤ ꯂꯩꯗ꯭ꯔꯗꯤ ꯋꯥꯏꯗ ꯅꯠꯇ꯭ꯔꯗꯤ ꯑꯩꯈꯣꯏꯗꯣ ꯅꯍꯥꯟꯗꯤ ꯑꯗꯨꯃꯥꯏꯅ ꯇꯧꯔꯝꯃꯦ ꯑꯗꯣ ꯃꯤꯗꯣ ꯑꯩꯈꯣꯏꯒꯤ ꯃꯅꯥꯛꯇ ꯑꯗꯨꯝ ꯂꯥꯛꯑꯦ ꯂꯥꯛꯑꯦ ꯂꯥꯛꯑꯦ ꯍꯧꯖꯤꯛꯀꯥꯟꯗꯤ ꯃꯤ ꯌꯥꯝꯕꯩꯀꯣ
ꯎꯝ
ꯍꯃꯦꯡꯖꯨ ꯌꯣꯛꯄ ꯌꯥꯗꯦ ꯉꯅꯨꯁꯨ ꯌꯣꯛꯄ ꯌꯥꯗꯦ ꯀꯩꯁꯨ ꯇꯧꯕ ꯌꯥꯗ꯭ꯔꯦ ꯑꯗꯨꯒꯤ ꯅꯨꯡꯉꯥꯏꯇꯦꯗ
ꯎꯝꯍꯨꯝ ꯑꯩꯁꯨ ꯌꯦꯟ ꯑꯃ ꯑꯅꯤ ꯌꯦꯟ ꯑꯃꯕꯨꯗꯤ ꯑꯅꯤꯕꯨꯗꯤ ꯂꯩꯌꯦ
ꯑꯣ ꯑꯣ
ꯃꯆꯥ ꯄꯣꯛꯇ꯭ꯔꯦ ꯑꯗꯨꯁꯨ
ꯑꯣ ꯑꯗꯨ ꯅꯣꯏ ꯑꯦ